ꯍꯜꯂꯣ
ꯍꯜꯂꯣ ꯍꯜꯂꯣ
ꯍꯜꯂꯣ
ꯑ ꯇꯥꯕ꯭ꯔꯣ ꯑ ꯀꯩꯇꯧꯕ꯭ꯔꯣ꯫
ꯀꯩꯁꯨ ꯇꯧꯗꯦꯗ ꯑꯗꯨꯝ ꯂꯩꯌꯦ
ꯑꯣ
ꯀꯩ ꯊꯕꯛ ꯂꯩ
ꯑꯩꯈꯣꯏꯗꯤ ꯍꯧꯖꯤꯛꯅ ꯀ꯭ꯂꯥꯁꯅ ꯍꯥꯜꯂꯛꯑꯦ
ꯀ꯭ꯂꯥꯁ ꯇꯩ ꯍꯜꯂꯛ ꯑꯦ ꯕ
ꯍꯣꯏꯗꯤ
ꯑꯩꯁꯨ ꯍꯧꯖꯤꯛꯃꯛꯥꯁ ꯍꯜꯂꯛꯄꯅꯤ
ꯑꯣ
ꯀꯩ ꯁ꯭ꯀꯨꯜꯗ ꯇꯝꯒꯦ ꯅꯨꯡꯉꯥꯏꯗ
ꯑꯥ ꯉꯥꯏꯇꯦ ꯋꯥꯏꯌꯦ
ꯥꯀꯥꯏ ꯇꯝꯕ꯭ꯔ ꯅꯣꯏ
ꯑ ꯀꯣꯂꯦꯖꯔ
ꯍꯣꯏ ꯀꯩ ꯀꯣꯂꯦꯖꯅꯣ
ꯑꯣ ꯈꯣꯏꯗꯤ ꯀꯣꯂꯦꯖ ꯇꯥꯝꯗꯦ ꯑꯇꯣꯞꯄ ꯇ꯭ꯔꯦꯅꯤꯡꯒꯨꯝꯕ
ꯑꯣ
ꯎꯝ ꯅꯪꯗꯤ
ꯀꯩ ꯑꯩꯗꯤ ꯀꯣꯂꯦꯖ ꯀꯥꯕꯅꯤ
ꯀꯗꯥꯩꯗ
ꯗꯦꯝ ꯗ ꯀꯕꯅꯤꯗ
ꯑꯣ ꯑꯣ
ꯀꯔꯤ ꯀꯣꯏꯆꯟ ꯂꯧꯒꯦ
ꯎꯝ ꯅ꯭ꯔꯁꯤꯡꯒꯤ
ꯅꯔꯁꯤꯡꯒꯤ
ꯍꯣꯏ ꯅꯪ ꯀꯔꯤ ꯁꯕꯖꯦꯛ ꯂꯧꯕ
ꯕꯤꯕꯤ ꯑꯦ
ꯍꯥ
ꯕꯤꯕꯤ ꯑꯦꯜ ꯂꯣꯏꯔꯦ
ꯑꯣ
ꯀꯥꯏ ꯂꯩꯕꯖꯥꯠꯅꯣꯅꯦ ꯅꯪ
ꯑ ꯄꯔꯝꯄꯠ
ꯄꯣꯔꯣꯝꯄꯥꯠ
ꯍꯣꯏ ꯅꯪꯗꯤ ꯂꯥꯛꯑꫭ
ꯎꯝ
ꯎꯝ ꯅꯪꯗꯤ
ꯑꯣ ꯁꯤꯡꯖꯃꯩꯗ
ꯑꯣ ꯑꯣ
ꯅꯪ ‌ꯃꯤꯡ ꯀꯩ‌‌ ꯀꯧꯋꯤ
ꯀꯪꯗꯦ
ꯈꯪꯗꯦꯕ
ꯍꯣꯏ
ꯁꯗꯤ ꯀꯔꯤ ꯇꯧꯋꯦꯔꯥ ꯑꯗꯨꯗꯤ
ꯀꯔꯤ ꯁꯨ ꯇꯥꯎꯗꯤ ꯑꯗꯨꯝ ꯐꯃꯨꯡꯗꯥ ꯂꯩꯗ
ꯎꯝ
ꯎꯝ
ꯍ
ꯀꯩꯗꯧꯔ ꯅꯪ
ꯀꯩꯁꯨ ꯇꯧꯗꯦꯁꯦ
ꯅꯪ ꯏꯝꯐꯥꯜꯗꯒꯤꯔ
ꯎꯝ ꯍꯥꯏꯕꯗꯤ
ꯑꯗꯤ ꯅꯪꯒꯤ ꯀꯩꯅꯣ ꯇ꯭ꯔꯥꯏꯕꯇꯨ
ꯑꯣ ꯑꯥ ꯏꯝꯐꯥꯜꯗ ꯅꯠꯇꯦ
ꯀꯥꯏꯗꯒꯤꯅꯣ
ꯁꯥꯞꯇꯤ
ꯑꯣ ꯀꯩ ꯀꯩ ꯀꯝꯃꯨꯅꯤꯇꯤꯔꯣ
ꯀꯧꯃꯥꯏ
ꯑ ꯄꯨꯃꯩꯏꯔꯣ
ꯍꯣꯏ
ꯑꯣ ꯌꯥꯏꯅꯦ ꯀꯃꯥꯏꯅꯦꯁꯨ
ꯑꯣ ꯑꯗꯨ ꯅꯪ ꯍꯣꯁꯇꯦꯜꯗ ꯂꯩꯕ꯭ꯔꯥ ꯔꯦꯟꯗ ꯂꯩꯕ꯭ꯔꯥ
ꯒꯔꯦꯟꯗ ꯂꯩꯕꯅꯤ
ꯑꯣ ꯅꯪꯈꯥꯏꯗ
ꯍꯣꯏ
ꯑꯣ ꯅꯨꯡꯉꯥꯏꯕꫭ ꯅꯪ ꯈꯔꯛꯇ ꯂꯩꯕꯁꯦ
ꯈꯪꯗꯦ ꯀꯃꯥꯏ ꯍꯥꯏꯁꯦ
ꯎꯝ
ꯅꯨꯡꯉꯥꯏꯕꯗꯤ ꯅꯨꯡꯉꯥꯏꯗ
ꯎꯝ ꯅꯨꯡꯉꯥꯏꯑꯦ
ꯅꯪꯖꯨ ꯔꯦꯟ ꯂꯩꯕ꯭ꯔꯥ
ꯃꯗꯦ ꯈꯣꯏꯗꯤ ꯍꯣꯁꯇꯦ ꯇ ꯂꯩꯌꯦ ꯍꯌꯦꯡꯗꯤ ꯀ꯭ꯂꯥꯁ ꯂꯩꯕ
ꯍꯣꯏ ꯑꯗꯥꯒꯤ
ꯍꯥꯎꯋꯤ
ꯅꯪꯗꯤ
ꯎꯝ ꯂꯩꯌꯦ
ꯑꫭ ꯍꫭꯔꯦꯟꯗꯒꯤꯗꯤ ꯑꯥ ꯇꯔ ꯇꯔ ꯈꯥꯏꯔꯦ ꯏꯃꯥ ꯏꯄꯥ ꯗꯒꯤꯁꯨ
ꯅꯪꯗꯤ ꯏꯟꯁꯥꯡ ꯒꯨꯝꯕ ꯊꯣꯡꯕ ꯍꯩꯕ꯭ꯔꯥ
ꯍꯩꯗ
ꯍꯝ
ꯏꯊꯟ ꯊꯣꯡꯉ ꯆꯥꯕꯅꯦ ꯑꯩꯒꯤ
ꯍꯥ ꯀꯔꯤ ꯆꯥꯕꯔ ꯉꯁꯤꯗꯤ
ꯊꯣꯡꯗ꯭ꯔꯤ ꯈꯪꯗ꯭ꯔꯤ
ꯊꯣꯡꯗ꯭ꯔꯤꯌꯦ
ꯍꫭꯏ
ꯆꯥꯛ ꯂꯥꯝꯗꯕ꯭ꯔꯥ ꯑꯗꯨꯗꯤ
ꯆꯠꯃꯤ ꯂꯥꯟꯗꯦꯗ ꯍꯧꯖꯤꯛꯗꯤ
ꯍꯥ
ꯉꯝꯗꯦꯗ ꯍꯧꯖꯤꯛꯇꯤ
ꯎꯝ ꯀ꯭ꯂꯥꯁꯁꯤ ꯑꯗꯨ ꯅꯪꯗꫭ ꯆꯥꯠ ꯀ꯭ꯂꯥꯁ ꯆꯠꯄ꯭ꯔ
ꯎꯝ
ꯀ꯭ꯂꯥꯁ ꯆꯠꯄ꯭ꯔ ꯅꯪ ꯉꯁꯤ
ꯍꯣꯏ
ꯑꯥ ꯑꯗꯨ ꯆꯥꯛ ꯂꯝꯗꯕ꯭ꯔ ꯅꯪ
ꯅꯪꯗꯤ ꯃꯥꯝꯗꯦꯗ
ꯎꯝ ꯑꯗꯨꯗꯤ ꯄꯨꯡ ꯀꯌꯥꯗ ꯆꯪꯉꯒꯦꯔ
ꯑꯣ ꯄꯨꯨꯡ ꯇꯔꯦꯠ ꯇꯔꯦꯠꯇ ꯄꯨꯟ ꯇꯔꯦꯠ ꯃꯥꯄꯜ
ꯊꯦꯡꯉꯦꯅꯦ
ꯏꯟꯗ‌ꯣꯝꯆꯥꯒꯤ
ꯎꯝ ꯍꯥ ꯑꯥ ꯅꯣꯏꯗꯤ ꯁꯝꯃꯔ ꯚꯤꯀꯦꯁꯟꯒꯨꯝꯕ ꯂꯩꯕ꯭ꯔꯥ
ꯍꯣꯏ ꯂꯩꯌꯦ
ꯇꯣꯏꯔꯕ꯭ꯔꯥ
ꯂꯣꯏꯗ꯭ꯔꯤꯌꯦ ꯍꯌꯦꯡ ꯀ꯭ꯂꯥꯁ ꯀꯥꯅꯤꯡꯉꯦ ꯂꯥꯁꯗꯩ ꯍꯌꯦꯡ ꯂꯥꯁꯗꯩꯅꯤ ꯀ꯭ꯂꯥꯁ ꯀꯥꯅꯤꯡꯉꯦ
ꯌꯨꯝ ꯆꯨꯞꯠꯀꯦꯔꯣ ꯑꯗꯨꯗꯤ
ꯆꯂꯣꯏꯗ
ꯂꯩꯒꯤꯔ
ꯇꯣꯏ
ꯑꯥ ꯎꯝ ꯅꯨꯃꯤꯠ ꯀꯌꯥ ꯄꯤꯕ꯭ꯔꯥ ꯁꯨꯇꯤ
ꯍꯞꯇꯥꯅꯤ
ꯑꯣ
ꯍꯞꯇꯥꯅꯤ ꯄꯤꯕꯅꯤ
ꯎꯝ
ꯅꯣꯏ ꯁꯤꯇꯤꯒꯨꯝꯕ ꯂꯩꯗꯦ
ꯍꯣꯏ ꯈꯣꯖꯤ ꯂꯤꯇꯦ
ꯊꯥ ꯀꯌꯥ ꯇꯝꯒꯗꯕ
ꯎꯝ ꯍꯧꯖꯤꯛ ꯑꯩꯈꯣꯏ ꯁꯦꯀꯦꯟ ꯏꯌꯥꯔ ꯑꯗꯨꯒ ꯅꯦꯛꯁ ꯏꯌꯥꯔ ꯂꯣꯏꯒꯤꯅꯤ ꯅꯪꯗꯤ
ꯏꯗꯤ ꯐꯔꯁ ꯌꯥꯔꯅꯤꯗ
ꯑꯣ
ꯊ꯭ꯔꯤ ꯌꯔꯁ ꯂꯧꯒꯗꯕ
ꯑꯥ ꯑꯣ ꯎ ꯎ ꯑ ꯍ ꯈꯨꯃ ꯌꯦꯡ
ꯎꯝ
ꯕꯣꯜ ꯌꯦꯡꯕ꯭ꯔ ꯉ
ꯍꯝ
ꯀꯩꯒꯤ
ꯏꯟꯇꯌꯁ ꯌꯥꯝ ꯂꯩꯇꯦ ꯏꯟꯇꯔꯦꯁ ꯌꯥꯝ ꯏꯟꯇꯔꯦꯁ ꯌꯥꯝ ꯂꯩꯇꯦꯕ
ꯑ
ꯇꯦꯡꯕꯥꯅꯣꯏ
ꯑꯌꯥ ꯌꯦꯡꯗꯦ ꯍꯨꯡ ꯍꯨꯡ
ꯀꯩꯒꯤ
ꯑꯩꯈꯣꯏꯗꯤ ꯇꯨꯝꯕꯒꯤ ꯌꯦꯡꯕ ꯃꯇꯝ ꯂꯩꯇꯦ ꯂꯧꯁꯤꯟꯕ ꯉꯝꯗꯕ ꯅꯪꯗꯤ ꯀꯟꯇ꯭ꯔꯤ ꯑꯃꯁꯨ ꯁꯄꯣꯔꯠ ꯇꯧꯗꯦ
ꯁꯄꯣꯔꯠ ꯇꯧꯕꯗꯤ ꯇꯧꯋꯦꯗ
ꯀꯅꯥꯕ꯭ꯔꯣ
ꯍꯥꯏꯔꯣꯏ
ꯑ ꯑ ꯀꯔꯤ ꯎꯝ ꯐꯦꯟꯁꯅꯤꯀ
ꯎꯪ ꯍꯨꯡ
ꯑꯗꯨꯗꯤ ꯑꯣ ꯉꯥꯏꯈꯣ ꯉꯥꯏꯈꯣ ꯑ ꯑꯥꯔꯖꯦꯟꯇꯤꯅꯥ
ꯃꯥꯜꯂꯦ ꯊꯍꯥ
ꯀꯥ ꯈꯪꯉꯤꯍꯦ
ꯅꯪꯗꯤ ꯁꯄꯣꯔꯠ ꯇꯧꯔꯣꯅꯦ
ꯑꯩꯗꯤ ꯐ꯭ꯔꯦꯟꯁ ꯅꯦ
ꯐ꯭ꯔꯦꯟꯁ ꯅꯦꯕ
ꯐ꯭ꯔꯦꯟꯁ ꯍꯣꯏ
ꯑꯔꯖꯦꯟꯇꯤꯅꯥꯏ ꯐꯦꯟꯁ ꯔꯥ ꯅꯪꯁꯨ
ꯍꯥ ꯅꯠꯇꯦ ꯑꯩꯗꯤ ꯑꯔꯖꯦꯟꯇꯤꯅꯥ ꯄꯥꯝꯗꯦ
ꯐ꯭ꯔꯦꯟꯁ
ꯍꯣꯏ ꯐ꯭ꯔꯦꯟꯁ ꯂꯧꯁꯤꯟꯕ ꯉꯝꯗꯕ
ꯀꯩꯒꯤ ꯄꯥꯝꯗꯕ꯭ꯔꯣ ꯑꯥꯔꯖꯦꯟꯇꯤꯅꯥ
ꯑꯥ ꯃꯣꯏꯒꯤ ꯑꯥ ꯐꯦꯟꯁꯁꯤꯡꯗꯣ ꯄꯥꯝꯗꯦ ꯑꯩꯗꯤ ꯃꯦꯁꯤꯗꯨ ꯌꯥꯏꯌꯦ ꯑꯗꯨꯕꯨ ꯃꯣꯏꯒꯤ ꯐꯦꯟꯁꯁꯤꯡꯗꯨ
ꯑꯗꯨ ꯑꯩꯁꯨ ꯌꯥꯗꯕ ꯀꯦꯇꯒꯣꯔꯤ ꯌꯥꯎꯔꯦꯅꯦ
ꯑꯍꯥ ꯍꯥ ꯑꯗꯨ ꯅꯪꯁꯨ ꯐ꯭ꯔꯦꯟꯁꯇ ꯁꯄꯣꯔꯠ ꯇꯧꯋꯣ
ꯇꯧꯕꯤꯒꯦ ꯇꯧꯕꯤꯒꯦ
ꯍꯣꯏ ꯇꯧ